ꯇꯥꯏꯌꯦ ꯀꯩꯗꯧꯔꯤꯅꯣ
ꯐꯣꯟ ꯌꯦꯡꯉꯝꯕꯅꯦ ꯅꯪꯗꯤ ꯀꯗꯩꯅꯣ
ꯑꯩ ꯗꯥ ꯖꯣꯟ ꯑꯩ ꯋꯥꯔꯤ ꯇꯥꯔꯤ
ꯗꯥ ꯖꯣꯟꯅ ꯀꯗꯧꯔꯛꯏꯅꯣ
ꯀꯩꯁꯨ ꯇꯧꯗꯦꯗ ꯁꯨꯝ ꯋꯥꯔꯤꯅꯤꯗꯥ ꯑꯑ ꯑꯩꯈꯣꯏꯗꯤ ꯐꯦꯟꯁꯦ ꯇꯞꯅ ꯇꯞꯅ ꯎꯡꯉꯒ ꯑꯗꯨꯝ ꯇꯨꯝꯃꯦ ꯍꯥꯏꯕ
ꯑꯩꯗꯤ ꯐꯦꯟ ꯀꯟꯅ ꯊꯥꯏ
ꯑꯣ ꯑꯩꯈꯣꯏꯅ ꯃꯈꯣꯟꯗꯣ ꯇꯥꯅꯤꯡꯗꯕ ꯑꯗꯨꯗꯨꯒꯤꯅꯦ ꯅꯠꯇ꯭ꯔꯗꯤ ꯀꯟꯅ ꯊꯥꯕ ꯌꯥꯕꯅꯦ
ꯐꯩꯌꯦꯅꯦ ꯀꯟꯅ ꯊꯥꯏꯌꯦ ꯑꯗꯨꯝ ꯑꯩ ꯊꯣꯡꯒ ꯂꯣꯟꯗ꯭ꯔꯤꯕ ꯃꯥꯜꯂꯤ
ꯑꯩꯈꯣꯏꯗꯤ ꯆꯠꯂꯨꯔꯦ ꯑꯗꯨꯗꯨꯒ ꯊꯣꯡ ꯂꯣꯟꯁꯟꯈ꯭ꯔꯦ ꯃꯩ ꯑꯃꯕꯨꯗꯤ ꯊꯥꯜꯂꯤ ꯃꯩꯖꯤꯖꯨ ꯃꯨꯊꯠꯂꯒꯅꯤ ꯉꯍꯥꯛ ꯂꯩꯔꯗꯤ ꯇꯨꯝꯅꯕ ꯇꯧꯔꯒꯅꯤ ꯑꯗꯨ ꯇꯨꯝꯕꯁꯦ ꯈꯪꯗꯦ ꯃꯤꯈꯩꯁꯦ ꯇꯨꯝꯅꯈ꯭ꯔꯖꯥꯠꯂꯣ ꯂꯥꯡꯉꯤꯁꯦ ꯑꯩ ꯈꯛꯇ ꯉꯥꯏꯔꯕ꯭ꯔ ꯁꯤꯅꯦ ꯑꯩꯅ ꯈꯜꯂꯤꯖꯦ
ꯇꯨꯃꯣ ꯏꯕꯦꯝꯃ ꯊꯦꯡꯉꯦ ꯀꯣ ꯇꯨꯃꯣ ꯊꯦꯡꯉꯦ
ꯌꯥꯍꯧꯅ ꯊꯦꯡꯉꯛꯀꯅꯤ ꯑꯗꯨꯝ
ꯌꯥꯍꯧ ꯉꯟ ꯌꯥꯍꯧꯗꯣ ꯊꯦꯡꯉꯛꯀꯅꯤ ꯑꯩꯖꯨ ꯊꯦꯡꯉꯛꯀꯅꯤ
ꯑ ꯑꯗꯣ ꯉꯁꯤꯁꯤꯕꯨ ꯀꯥꯏ ꯀꯥꯏ ꯆꯠꯄꯤꯔꯨꯕꯅꯣ ꯀꯣꯏꯔꯨꯏ ꯍꯥꯏꯕ ꯄꯥꯎ ꯑꯃ ꯇꯥꯏ
ꯍꯥꯥ
ꯀꯣꯏꯔꯨꯏ ꯍꯥꯏꯕ ꯄꯥꯎ ꯑꯃ ꯇꯥꯏꯌꯦ ꯆꯨꯝꯕ꯭ꯔꯣ
ꯇꯥꯗ꯭ꯔꯣ ꯗꯥ
ꯃꯤ ꯃꯃꯤꯡ ꯄꯟꯕ ꯌꯥꯗꯦ ꯍꯥꯏꯕꯁꯦ ꯀꯥꯎꯗꯅ ꯄꯟꯒꯦ ꯇꯧꯋꯦ
ꯄꯟꯒꯅꯣ ꯄꯟꯒꯅꯣ ꯃꯥꯏ ꯐ꯭ꯔꯦꯟ ꯃꯔꯨꯞ ꯄꯟꯒꯅꯣ ꯃꯔꯨꯞ
ꯅꯨꯡꯉꯥꯏꯔꯤꯕ꯭ꯔꯣ ꯃꯔꯨꯞ ꯃꯔꯨꯞꯒꯤ ꯅꯨꯡꯁꯤꯕ ꯈꯣꯟꯖꯦꯜꯁꯦ ꯇꯥꯗꯕ ꯀꯨꯏꯌꯦꯅ ꯐꯣꯟꯁꯦ ꯇꯧꯖꯔꯛꯄ ꯄꯅꯦ ꯃꯔꯨꯞ
ꯑꯩꯁꯨ ꯃꯔꯨꯞꯅ ꯇꯧꯔꯛꯄꯁꯤꯗ ꯀꯩ ꯀꯩ ꯂꯩꯔꯕꯅꯣ ꯍꯥꯏꯅ ꯈꯜꯂꯝꯕꯅꯦ ꯃꯔꯨꯞ ꯑꯩꯁꯨ ꯃꯔꯨꯞꯇ ꯇꯧꯅꯤꯡ ꯇꯧꯅꯤꯡꯂꯒ ꯂꯩꯔꯝꯕꯅꯦ
ꯑꯧ ꯃꯥꯅꯦ ꯑꯁꯦꯡꯕꯗꯤ ꯃꯔꯨꯞꯅ ꯇꯧꯔꯛꯄ ꯅꯠꯇ꯭ꯔꯣ ꯀꯣꯜꯁꯤꯕꯣ ꯏꯀꯥꯎ ꯀꯥꯎꯔꯕ ꯀꯩꯅꯣ ꯃꯔꯨꯞ
ꯑꯗꯣ ꯃꯔꯨꯞ ꯀꯅꯥꯅ ꯀꯅꯅ ꯈꯪꯗꯨꯔꯤꯒꯦ ꯀꯅꯥꯅ ꯀꯅꯥꯗ ꯇꯧꯑꯦ ꯈꯪꯗꯨꯔꯤꯒꯦ ꯃꯔꯨꯞ ꯃꯔꯨꯞ ꯑꯗꯨꯝ ꯖꯁ ꯑꯗꯨꯝ ꯃꯔꯨꯞ ꯋꯥꯔꯤꯁꯤꯗ ꯋꯥꯔꯤ ꯆꯠꯂꯣ ꯀꯩꯗꯧꯔꯒꯦ ꯃꯔꯨꯞ
ꯆꯨꯝꯃꯦ ꯃꯔꯨꯞ ꯆꯨꯝꯃꯦ ꯃꯔꯨꯞꯅ ꯍꯥꯏꯕ ꯂꯣꯏꯅ ꯆꯨꯝꯃꯦ ꯃꯔꯨꯞꯀꯤ ꯃꯔꯨꯞꯇꯨꯕꯨ ꯀꯝ ꯀꯥꯟꯗ ꯍꯜꯂꯛ ꯀꯩꯅꯤ ꯍꯥꯏꯒꯦ ꯃꯔꯨꯞ
ꯃꯔꯨꯞꯀꯤ ꯃꯔꯨꯞꯁꯦ ꯑ ꯉꯁꯤꯗꯤ ꯄꯨꯡꯁꯦ ꯕꯥꯔꯣ ꯍꯦꯟꯈ꯭ꯔꯕꯅꯤꯅ
ꯅꯠꯇꯦ ꯆꯦꯟꯒꯤꯕ ꯄꯨꯂꯞ ꯃꯥꯒꯤ ꯈꯨꯍꯥꯏꯗꯣ
ꯅꯠꯇꯦ ꯅꯠꯇꯦ ꯃꯌꯨꯝ ꯆꯈꯤꯕꯅꯤ ꯎꯝ ꯎꯝ ꯃꯌꯨꯝ ꯆꯠ ꯆꯠꯈꯤꯕꯅꯦ ꯃꯌꯨꯝꯗ ꯑꯩꯖꯨ ꯍꯌꯦꯡꯗꯤ ꯆꯦꯜꯂꯨꯕ ꯌꯥꯏꯀꯣ
ꯃꯥ ꯀꯥꯏꯗꯅꯣ ꯍꯥꯏꯁꯤꯕꯣ ꯀꯥꯏꯗ ꯑꯃꯨꯛ ꯆꯦꯟꯗꯣꯔꯒꯦ ꯍꯥꯏꯁꯤꯕꯣ ꯅꯨꯄꯥ ꯌꯥꯎꯗꯕꯤꯗ ꯀꯣꯏꯆꯦꯟ
ꯌꯥꯔꯦ ꯍꯧꯖꯤꯛꯀꯥꯟꯗꯨꯒꯤ ꯆꯠꯅꯕꯤ ꯑꯃ ꯂꯩꯌꯦ ꯅꯪ ꯈꯪꯗ꯭ꯔꯣ
ꯑꯣ ꯀꯥꯏ ꯑꯗꯣ ꯆꯦꯟꯕꯤꯗꯣꯏꯁꯤꯕꯣ ꯌꯨꯝ ꯃꯥꯏꯀꯩꯗꯔꯣ ꯅꯠꯇ꯭ꯔꯒꯅ ꯑꯇꯣꯞꯄ ꯔꯣꯝꯗꯔꯣ
ꯑꯇꯣꯞꯄ ꯔꯣꯝꯗꯅꯤ
ꯍꯌꯦꯡꯗꯤ ꯑꯩꯈꯣꯏꯁꯨ ꯀꯣꯏꯕ ꯆꯠꯀꯅꯤ
ꯀꯥꯏ ꯆꯠꯇꯣꯏꯅꯣ ꯍꯥꯏꯁꯦ
ꯈꯣꯏꯗꯤ ꯀꯩ ꯀꯩꯅꯣ ꯌꯥꯝ ꯂꯩ ꯑꯩꯈꯣꯏꯗꯤ ꯌꯥꯝ ꯆꯠꯀꯅꯤ
ꯈꯣꯏꯁꯨ ꯆꯠꯀꯅꯤ ꯍꯤꯅꯖꯥꯡꯁꯨ ꯑꯍꯥꯎꯕ ꯆꯥꯔꯨꯅꯤ
ꯑꯁ ꯅꯩꯍꯦ ꯑꯗꯨꯃꯗꯤ ꯑꯩꯈꯣꯏꯗ ꯌꯥꯎꯗꯦ ꯑꯩꯈꯣꯏꯗꯤ ꯍꯜꯂꯛꯑꯒ ꯆꯥꯒꯅꯤ
ꯑꯩꯈꯣꯏꯁꯨ ꯍꯤꯟꯖꯥꯡꯁꯨ ꯑꯍꯥꯎꯕ ꯆꯥꯒꯅꯤ ꯆꯠꯁꯨ ꯆꯠꯂꯨꯅꯤ ꯃꯔꯨꯞ ꯈꯔ ꯇꯧꯔꯛꯀꯦ ꯃꯔꯨꯞ ꯎꯃ ꯍꯥꯏꯗꯤ ꯍꯧꯖꯤꯛꯁꯦ ꯈꯤꯇꯪ ꯍꯟꯗꯛꯀꯤ ꯊꯥꯁꯦ ꯑꯃꯨꯛꯇꯪꯗꯤ ꯃꯔꯨꯞ ꯈꯔ ꯇꯧꯔꯛꯀꯦ ꯗꯨ ꯃꯔꯨꯞ ꯃꯊꯪ ꯊꯥꯗ ꯎꯈꯤꯗꯕꯁꯨ ꯌꯥꯏ ꯃꯔꯨꯞꯅ ꯑꯩ
ꯈꯣꯏ ꯌꯦꯡꯕꯗ
ꯍꯣꯏ ꯐꯪꯒꯅꯤ ꯃꯔꯨꯞ ꯃꯔꯨꯞ ꯑꯋꯥꯕ ꯂꯩꯒꯅꯣ ꯃꯔꯨꯞꯀꯤꯨꯁꯨ ꯁꯣꯏꯗꯅ ꯃꯇꯝ ꯌꯧꯔꯛꯀꯅꯤ ꯃꯔꯨꯞ
ꯑꯁ ꯅꯨꯡꯉꯥꯏꯅꯤ ꯍꯥꯏꯕ ꯃꯔꯨꯞ ꯃꯔꯨꯞꯇꯤ ꯄꯦꯖꯤ ꯑꯥ ꯑꯦꯛꯖꯥꯝꯁꯨ ꯂꯣꯏꯊꯣꯛꯈꯤꯒꯨꯝ ꯇꯧ ꯑꯗꯩꯗꯤ ꯄ꯭ꯔꯣꯖꯦꯛ ꯍꯥꯏꯕ ꯑꯝꯁꯨ ꯂꯩꯇꯒꯨꯝ ꯇꯧ ꯑꯗꯩꯗꯤ ꯑꯥ ꯊꯕꯛ ꯇꯧꯅꯕ ꯍꯥꯏꯕ ꯑꯃꯁꯨ ꯂꯩꯇꯒꯨꯝ ꯇꯧ ꯑꯁ ꯅꯨꯡꯉꯥꯏꯑꯦꯗ ꯃꯔꯨꯞ ꯀꯣꯏꯕ ꯕꯒ ꯂꯥꯡꯕꯒ ꯆꯠꯄꯒ ꯇꯧꯍꯧꯔꯗꯝꯅꯦ ꯍꯧꯖꯤꯛ ꯍꯤꯛ ꯄꯥꯈꯪ ꯂꯩꯁꯥꯕꯤ ꯑꯣꯏꯔꯤꯉꯩ ꯃꯇꯝꯁꯤꯗ ꯃꯔꯨꯞ
ꯀꯣꯏꯕꯒ ꯂꯥꯡꯕꯒ ꯆꯠꯇꯕ ꯆꯥꯕꯒ ꯅꯨꯃꯤꯠ ꯀꯔꯝꯕ ꯅꯨꯃꯤꯠ ꯌꯥꯎꯔꯒꯦ
ꯇꯦ ꯃꯔꯨꯞ ꯃꯔꯨ ꯇꯧꯕꯈꯩ ꯑꯩ ꯂꯣꯏꯅ ꯈꯪꯉꯦ
ꯅꯪ ꯈꯪꯉꯤꯕ ꯅꯠꯇ꯭ꯔꯣ ꯑꯩꯉꯟ ꯅꯪ ꯐꯃꯨꯡꯁꯤꯗ ꯑꯣꯜꯂꯒ ꯊꯔ ꯑꯣꯜꯂꯒ ꯂꯩꯕ ꯅꯨꯃꯤꯠ ꯈꯔ ꯈꯛꯇꯅꯦ ꯅꯠꯇ꯭ꯔꯗꯤ ꯀꯥꯥꯁꯤꯗ ꯍꯖꯤ ꯇ ꯈꯪꯗ꯭ꯔꯕ ꯃꯔꯨꯞꯅꯤ
ꯑꯗꯣ ꯑꯩꯅ ꯑꯍꯥꯟꯕ ꯈꯟ ꯈꯟꯕ ꯀꯥꯟꯗꯗꯤ ꯃꯔꯨꯞꯀꯤ ꯃꯔꯨꯞꯁꯦ ꯁꯤꯅ ꯍꯦꯟꯅ ꯀꯣꯏꯕ ꯆꯠ ꯕ ꯃꯥꯟꯂꯦꯕ ꯃꯥꯅ ꯍꯦꯟꯅ ꯀꯣꯏꯕ ꯆꯠꯄ ꯃꯥꯅ ꯍꯦꯟꯅ ꯑꯥ ꯗꯨꯝ ꯍꯥꯏꯗꯤ ꯆꯠꯀꯗꯕ ꯑꯗꯨꯃꯥꯏꯅ ꯃꯤ ꯃꯥꯟꯕ ꯑꯗꯨꯒꯗꯤ ꯑꯣꯏꯔꯝꯗꯔꯦ ꯑꯣꯏꯔꯝꯗꯔꯦ ꯑꯣꯟꯅꯔꯝ ꯃꯦ ꯑꯣꯟꯅꯔꯝꯃꯦ
ꯑꯗꯨꯅꯤ ꯃꯔꯨꯞ ꯃꯥꯟꯕꯨ ꯃꯥꯟꯗ꯭ꯔꯕ ꯑꯣꯏꯗ꯭ꯔꯕꯅꯤ ꯑꯦ ꯑꯗꯨ ꯃꯔꯨꯞ ꯃꯥꯅꯗꯤ ꯍꯦꯟꯕꯅꯦ ꯑꯗꯣ ꯃꯔꯨꯞ ꯃꯥꯅꯗꯤ ꯃꯔꯨꯞ ꯃꯥꯅꯗꯤ ꯍꯦꯟꯕꯅꯦ ꯃꯔꯨꯞ ꯑꯩꯒꯤꯖꯤꯗꯤ ꯃꯇꯥꯡ ꯍꯧꯖꯤꯛ ꯍꯟꯗꯛ ꯃꯇꯥꯡꯒꯤ ꯀꯩꯅꯣ ꯉꯥ ꯪ ꯒꯤꯅꯤ ꯍꯥꯏꯗꯤ ꯂꯣꯏꯔꯝꯗꯥꯏꯒꯤ ꯃꯌꯥꯝ ꯄꯨꯟꯕꯒꯤ ꯀꯩꯅꯣ ꯇꯧꯒꯅꯦꯕ ꯃꯔꯨ ꯑꯗꯨꯕꯨ ꯑꯩꯗꯤ ꯑꯁꯤ ꯂꯣꯏꯤꯈꯤꯕꯗ ꯑꯩꯗꯤ ꯀꯩꯇ ꯄꯨꯜꯂꯔꯣꯏ ꯃꯔꯨꯞ ꯅꯣꯏꯗꯤ ꯑꯗꯨꯝ ꯊꯥꯔꯒ ꯂꯩꯔꯦ ꯒꯤꯅꯤ
ꯂꯩꯍꯦ ꯅꯪꯒꯤ ꯋꯥꯔꯤꯗꯨꯗꯤ ꯌꯥꯝ ꯅꯩꯌꯦ ꯃꯔꯨꯞ ꯑꯗꯨꯅ ꯃꯔꯨꯞꯅ ꯌꯨꯝꯗ ꯆꯠꯈ꯭ꯔꯁꯨ ꯑꯩꯈꯣꯏ ꯂꯩꯍꯧꯔꯤ ꯍꯥꯏꯕ ꯁꯦ ꯈꯔ ꯈꯔ ꯅꯤꯡꯁꯤꯡꯕꯤꯔꯒ ꯅꯣꯡꯐꯥꯗꯧꯗꯤ ꯀꯣꯏꯕꯤꯔꯛꯀꯅꯤ
ꯍꯣꯏ ꯃꯔꯨꯞ ꯁꯣꯏꯗꯅ ꯇꯧꯔꯛꯀꯅꯤ ꯑꯗꯨꯗꯤ ꯁꯣꯏꯗꯅ ꯃꯌꯥꯝꯕꯨ ꯁꯪꯅ ꯈꯪꯅꯕ ꯅꯨꯃꯤꯠ ꯑꯝ ꯑꯃ ꯑꯃꯨ ꯑꯃꯨꯔꯛꯀ
ꯍꯣꯏ ꯂꯥꯛꯈꯤꯒꯅꯤ ꯑꯁ ꯅꯣꯡꯕꯨ ꯅꯨꯡꯁꯤ ꯌꯨꯝ ꯑꯥꯎ ꯂꯦꯛꯊꯣꯛ ꯈꯟꯒꯅꯤ ꯑꯩꯅ
ꯃꯔ ꯇ ꯇꯥꯟ ꯊꯣꯔꯛꯄꯁꯨ ꯌꯥꯏꯀꯣ ꯀꯨꯏꯅ ꯂꯦꯛꯃꯂꯦꯛ ꯍꯥꯏꯥꯏꯅ ꯍꯥꯏꯕꯗꯒꯤ
ꯀꯩꯁꯨ ꯈꯜꯂꯨꯅ ꯃꯔꯣ ꯑꯗꯨꯃꯨꯛꯇꯤ ꯇꯧꯔꯣꯏꯍꯦ ꯃꯔꯨꯞ ꯁꯤꯕꯨ ꯍꯝ ꯑꯥ ꯃꯤꯉꯤꯍꯦ ꯃꯔꯨꯞꯅꯪꯅ ꯇꯧꯔꯤꯕꯁꯦ
ꯃꯔꯨꯞ ꯑꯩꯅ ꯀꯩꯗꯧꯔꯒꯦ
ꯀ ꯋꯥꯔꯦ ꯃꯔꯨꯞꯀꯤ ꯋꯥꯔꯤꯁ
ꯃꯔꯨꯞꯅ ꯋꯥꯍꯜꯂꯕ ꯃꯔꯨꯞꯄꯣ
ꯍꯍ ꯍꯍ ꯍ
ꯃꯔꯨꯞꯅ ꯋꯥꯍꯜꯂꯛꯔꯕ ꯃꯔꯨꯞꯁꯦ
ꯑꯦ ꯏꯁꯤꯡ ꯑꯃ ꯊꯛꯆꯤꯜꯂꯒ ꯃꯔꯨꯞꯁꯦ ꯉꯥꯏꯍꯥꯛ ꯇꯧꯒꯦ ꯇꯧꯕꯅꯦ ꯑꯗꯨ ꯏꯁꯤꯡꯁꯨ ꯊꯛꯀꯦ ꯇꯧꯕꯅꯦ ꯑꯣ ꯏꯁꯤꯡꯁꯨ ꯌꯥꯎꯔꯝꯃꯦ ꯌꯥꯎꯔꯝꯃꯦ
ꯎꯝ ꯃꯔꯨꯞ ꯑꯩꯁꯦ ꯍꯌꯦꯡ ꯑꯩꯒꯤ ꯃꯔꯨꯞ ꯑꯃꯒꯤ ꯃꯅꯥꯛꯇꯅꯦꯕꯀꯣ ꯆꯠꯇ꯭ꯣꯏꯁꯦ ꯑꯗꯨꯅ ꯃꯔꯨꯞ ꯃꯔꯨꯞꯇꯨꯅ ꯑꯩ ꯑꯣ ꯑꯍꯤꯡꯂꯦꯛꯁꯦꯅ ꯍꯥꯏꯔꯛꯄ
ꯑꯁ ꯅꯩꯍꯦ ꯃꯤꯗꯤ ꯆꯦꯟꯈꯤꯗꯣꯔꯦ
ꯑꯗꯨꯗꯅ ꯃꯔꯨꯞꯇꯨꯒ ꯑꯩ ꯂꯦꯡꯃꯤꯟꯅꯧꯔꯅꯤ ꯑꯗꯨꯒ ꯍꯟꯖꯥꯡ ꯑꯍꯥꯎ ꯁꯣꯡꯉ ꯆꯥꯎꯔꯅꯤ ꯑꯌꯨꯛꯇꯅ ꯑꯣꯛ ꯆꯥꯔꯅꯤ ꯅꯨꯡꯗꯥꯡꯗꯅ ꯌꯦꯟ ꯉꯔꯅꯤ
ꯑꯁꯁ ꯇꯧꯏꯍꯦ ꯃꯔꯨꯞ ꯃꯈꯣꯏꯒꯤ ꯄꯨꯟꯁꯤꯁꯤꯗꯤ ꯑꯁ ꯅꯩꯍꯦ
ꯑꯗꯨꯒ ꯃꯔꯨꯞꯇꯨꯒ ꯑꯩꯒ ꯕꯖꯥꯔꯗ ꯀꯣꯏꯕ ꯆꯠꯃꯤꯟꯅꯔꯅꯤ
ꯑꯗꯨꯗꯤ ꯕꯖꯥꯔꯗ ꯊꯦꯡꯅꯒꯅꯤ ꯃꯔꯨꯞ ꯀ ꯑꯩꯈꯣꯏ ꯒ ꯑꯩꯈꯣꯏꯁꯨ ꯍꯌꯦꯡꯗꯤꯅꯦ ꯑꯩꯈꯣꯏꯒꯤ ꯃꯔꯨꯞꯀ ꯑꯩꯒꯁꯦ ꯑ ꯑꯥ ꯆꯠꯊꯣꯛꯇꯕ ꯀꯨꯏꯔꯦꯅ ꯕꯖꯥꯔ ꯀꯣꯏꯕꯤꯔꯨꯒꯅꯤ ꯑꯗꯨꯗꯨꯒ ꯃꯥꯒꯤ ꯀꯩ ꯀꯩ ꯈꯔ ꯇꯧꯒꯅꯤ ꯍꯥꯏ ꯑꯗꯨꯁꯨ ꯇꯧꯕꯤꯔꯨꯒꯅꯤ ꯑꯩꯈꯣꯏꯒꯤ ꯏꯁꯤꯡ ꯊꯛꯅꯕꯤꯁꯦ ꯌꯥꯝ ꯅꯨꯡꯉꯥꯏꯇ꯭ꯔꯦꯗꯅ ꯊꯥꯡꯒꯠ ꯊꯥꯡꯒꯠꯂꯒ ꯍꯩꯕꯁꯦ ꯍꯥꯏꯇ꯭ꯔꯦꯕ ꯑꯗꯨꯅ ꯑꯩꯈꯣꯏ ꯃꯔꯨꯞꯁꯦ ꯁꯤꯁꯤꯒꯤ ꯃꯥꯒꯤ ꯑꯑ ꯏꯁꯤꯡ ꯇꯥꯅꯕ ꯂꯩꯍꯧꯋꯤ ꯍꯥꯏꯌꯦꯕ ꯑꯗꯨꯏꯗꯣ ꯂꯧꯔꯨꯒꯅꯤ ꯑꯗꯨꯗꯨꯒ ꯕꯖꯥ ꯕꯖꯥꯔꯗ ꯆꯪꯉꯥꯒ ꯑꯣꯠꯈꯥꯏꯒꯅꯤ
ꯑ
ꯑꯩꯈꯣꯏꯒꯤ ꯄꯥꯟꯗꯝꯁꯦ ꯑꯩꯈꯣꯏꯒꯤ ꯄꯥꯟꯗꯝꯁꯦ ꯑꯁꯦꯡꯕ ꯍꯥꯏꯔꯒꯗꯤꯅꯦ ꯁꯦꯀꯦꯜꯂꯦꯟꯁꯤꯗꯒꯤ ꯐꯖ ꯐꯖꯕ ꯗ꯭ꯔꯦꯁ ꯈꯟꯕ ꯑꯐꯕ ꯈꯜꯂꯛꯄ ꯑꯗꯨꯅꯦꯕ ꯑꯗꯨꯅꯦ ꯍꯌꯦꯡ ꯐ꯭ꯂꯦꯛꯁ ꯇꯧꯅꯁꯤꯔꯣ ꯐꯖ ꯐꯖꯕ ꯀ ꯀꯅꯥꯅ ꯍꯦꯟꯕꯅꯣꯅ
ꯃꯔꯨꯞ ꯑꯩꯗꯤ ꯑꯗꯨꯗꯩ ꯈꯟꯗꯧ ꯃꯥꯟꯗꯦ ꯃꯔꯨꯞ
ꯑꯣ ꯈꯔ ꯈꯦꯠꯅꯔꯦ ꯃꯔꯨꯞ ꯍꯣꯏ ꯀꯩꯅꯣꯁꯤꯒ ꯄꯨꯟꯁꯤ ꯃꯍꯤꯡꯁꯤꯒ ꯑꯩꯈꯣꯏ
ꯃꯔꯨꯞ ꯑꯩꯅ ꯍꯥꯏꯅꯤꯡꯉꯤꯗꯤ ꯑꯩꯅ ꯍꯥꯏꯅꯤꯡꯉꯤꯗꯤ ꯃꯔꯨꯞ ꯑꯩꯗꯤ ꯗ꯭ꯔꯦꯁꯇꯣ ꯂꯩꯔꯣꯏ ꯍꯥꯏꯕꯅꯤ ꯃꯔꯨꯞ ꯑꯩꯒꯤ ꯃꯔꯨꯞꯇꯨꯒꯤ ꯄꯣꯠ ꯑꯗꯨꯗꯩ ꯂꯩꯗꯧꯕ ꯑꯩꯥꯗꯤ ꯀꯦꯝ
ꯑꯣꯍꯣ ꯏꯍꯦ ꯀꯔꯤꯒꯤꯅꯣ ꯀꯔꯤꯒꯤꯅꯣ ꯍꯌꯦꯡ ꯅꯨꯡꯃꯥꯏꯖꯤꯡ ꯅꯨꯃꯤꯠ ꯃꯤꯠꯁꯤꯗ ꯃꯔꯨꯞꯅ ꯀꯩꯅꯣꯁꯦ ꯍꯨꯟꯗꯣꯛꯑꯒ ꯆꯠꯀꯗꯣꯔꯤꯕꯁꯤꯕꯣ
ꯊꯦꯡꯅꯕꯁꯨ ꯌꯥꯏ ꯃꯔꯨ
ꯌꯧꯁꯟꯒꯗꯕꯅꯦ ꯊꯦꯡꯅꯒꯗꯕꯅꯦ ꯀꯩꯗꯧꯕꯒꯤ ꯃꯥꯡꯍꯟꯒꯗꯣꯔꯤꯕꯅꯣ
ꯍꯣꯏ ꯃꯔꯨꯞ ꯊꯦꯡꯅꯔꯁꯤ ꯍꯦꯟꯖꯤꯜꯂꯦ ꯍꯦꯟꯖꯤꯜꯂꯦ ꯍꯦꯟꯖꯤꯜꯂꯦꯀꯣ ꯑꯗꯣ ꯑꯩꯒꯤ ꯃꯔꯨꯞ ꯑꯗꯨꯒꯣ ꯑꯩꯒꯤ ꯃꯔꯨꯞꯇꯣ ꯑꯩꯈꯣꯏ ꯑꯥꯗꯒꯤ ꯃꯔꯨꯞꯅꯦꯕ ꯑꯩꯈꯣꯏ ꯑꯥꯗꯒꯤ ꯍꯧꯃꯤꯟꯅꯔꯛꯄ ꯃꯔꯨꯞꯅꯦꯕ
ꯑꯥ ꯑꯥ
ꯁꯦ ꯑꯦꯛꯖꯥꯝ ꯂꯣꯏꯕꯁꯤꯗ ꯄꯨꯟꯁꯦ ꯑꯗꯨꯝ ꯍꯥꯏꯅꯔꯕꯁꯦ ꯀꯨꯏꯗꯤ ꯀꯨꯏꯔꯦ ꯑꯩꯅ ꯑꯩ ꯑꯦꯛꯖꯥꯝ ꯂꯣꯏꯔꯒ ꯃꯥꯗꯨ ꯁꯤꯗ ꯇꯝꯕꯒꯤ ꯑꯥ ꯔꯦꯟꯇ ꯂꯩꯌꯦꯕ
ꯑꯦ ꯑꯣꯍꯣ ꯈꯪꯉꯦ ꯅꯍꯥꯟ ꯃꯔꯨꯞꯅ ꯍꯥꯏꯕꯗꯣ ꯑꯃ ꯇꯝꯃꯛꯀꯅꯤ ꯑꯩꯈꯣꯏꯒꯤ ꯀꯩꯅꯣ ꯇꯅꯥ
ꯅꯠꯇꯦ ꯅꯠꯇꯦ ꯃꯔꯨꯞ ꯑꯗꯨ ꯑꯗꯨ ꯅꯠꯇꯕ ꯃꯔꯨꯞ ꯁꯤꯗꯩꯁꯤꯗꯤ ꯇꯝꯃꯒ ꯂꯩꯔꯕ ꯃꯔꯨꯞꯅꯤ
ꯁꯪꯒꯁꯦ ꯑꯣꯟꯊꯣꯛꯅ ꯆꯥꯎꯈ꯭ꯔꯦꯗꯀꯣ
ꯑ-ꯑ ꯑꯗꯨꯅ ꯁꯤꯒꯤ ꯃꯔꯨꯞꯁꯤꯒ ꯑꯗꯨꯝ ꯑꯩꯈꯣꯏꯒꯩ ꯄꯨꯟ ꯍꯥꯏꯗꯤ ꯑꯗꯨꯝ ꯑꯩꯅ ꯑꯩ ꯑꯦꯛꯖꯥꯝ ꯂꯣꯏꯔ ꯂꯥꯛꯀꯦꯅ ꯍꯥꯏꯈꯤꯕ ꯑꯗꯨꯒ ꯑꯗꯨꯝ ꯑꯩꯈꯣꯏ ꯑꯥꯗꯒꯤ ꯍꯥꯏꯗꯤ ꯑꯩꯈꯣꯏ ꯍꯥꯏꯗꯤ ꯑꯩꯈꯣꯏ ꯂꯝ ꯑꯃꯗꯨꯅ ꯑꯩꯅ ꯍꯥꯏꯕꯗꯨꯅ ꯂꯝ ꯇꯣꯉꯥꯜꯂꯦꯕ ꯑꯃꯨꯛ ꯑꯃꯨꯛ ꯈꯣꯏ ꯂꯝ ꯍꯨꯜꯂꯦꯕ ꯑꯩꯅ ꯆꯠꯇꯣꯏꯁꯤꯅ ꯍꯣꯏ ꯑꯗꯨꯝ ꯑꯗꯨ ꯑꯣ ꯑ ꯑꯗꯣ ꯑꯩꯅ ꯂꯥꯛꯀꯦ ꯐꯣꯏ ꯐꯣꯏꯅꯔꯛꯇꯦꯗ ꯐꯣꯏꯅꯔꯛꯇꯦ
ꯆꯠꯇ꯭ꯔꯕꯅꯦ
ꯍꯣꯏ ꯁꯝ ꯐꯣꯏꯅꯔꯛꯄ ꯃꯔꯨꯞ ꯑꯗꯨ ꯑꯣꯏꯍꯧꯗ꯭ꯔꯦ
ꯑꯥ ꯑꯁꯦꯡꯕ ꯃꯔꯨꯞ ꯈꯨꯗꯤꯡꯃꯛ ꯁꯝ ꯐꯣꯏꯅꯔꯛꯀꯅꯤ ꯑꯉꯥꯡ ꯑꯣꯏꯔꯤꯉꯩꯗꯤ ꯍꯥ-ꯍꯥ ꯍꯌꯦꯡ ꯐꯣꯏꯅꯁꯦ ꯍꯌꯦꯡ ꯐꯣꯏꯅꯁꯦ
ꯑꯗꯨꯒꯤꯅꯤꯗ ꯃꯔꯨꯞ ꯑꯩꯁ ꯑꯩꯅ ꯆꯠꯇꯣꯏꯁꯦ ꯃꯔꯨꯞꯇꯨꯒꯤ ꯃꯔꯨꯞ ꯃꯅꯥꯛꯇ
ꯑꯣ ꯅꯨꯡꯉꯥꯏꯌꯦ ꯅꯨꯡꯉꯥꯏ
ꯑꯥ ꯑꯗꯨꯒ ꯑꯗꯨꯒ ꯅꯣꯡꯉꯥꯜꯂꯒ ꯂꯥꯛ ꯑꯣꯀꯦ
ꯎꯝ ꯑꯗꯣ ꯑꯩꯗꯤ ꯌꯨꯝ ꯆꯠꯇꯣꯏꯅꯦ ꯅꯣꯡꯉꯥꯜꯂꯒ ꯑꯃꯨꯛ ꯑꯗꯨ ꯎꯅꯗꯕꯁꯨ ꯌꯥꯏ ꯑꯗꯨꯗꯤ
ꯆꯠꯈ꯭ꯔꯣ ꯃꯔꯨꯞ ꯆꯠꯈ꯭ꯔꯣ ꯅꯪ ꯑ ꯅꯪ ꯅꯪ ꯀꯩꯅꯣ ꯑꯌꯨꯛ ꯉꯟꯇꯥ ꯑꯗꯨꯝ ꯆꯠꯈ
ꯈꯪꯗꯦ ꯑꯗꯨ ꯈꯜꯂ ꯈꯜꯂ ꯌꯦꯡꯉꯅꯤ ꯑꯗꯨꯏ ꯌꯥꯝ ꯊꯦꯡꯅꯗꯤ ꯆꯠꯂꯣꯏꯕ ꯑꯩꯈꯣꯏ ꯃꯥꯅ ꯌꯨꯝꯗ ꯂꯥꯛꯄꯗꯣ ꯉꯟꯅ ꯉꯟꯟꯅ ꯂꯥꯛ ꯑꯣꯏꯌꯦ
ꯑꯗꯨ ꯅꯪ ꯀꯝꯀꯥꯟ ꯍꯂꯛꯇꯣꯏꯕ
ꯑꯗꯣ ꯈꯪꯗꯦ ꯌꯥꯝ ꯌꯥꯝ ꯊꯦꯡꯅ ꯍꯥꯏꯁꯦ ꯑꯥ ꯀꯩꯅꯣꯒꯤ ꯑꯥ ꯄꯨꯡ ꯕꯥꯔꯣꯒꯤ ꯃꯃꯥꯡꯗ ꯆꯠꯂꯅꯤ
ꯑꯗꯨꯗꯤ ꯆꯠꯂꯝꯃꯣ ꯃꯔꯨꯞ ꯃꯔꯨꯞ ꯉꯁꯤꯅꯥ ꯕꯤꯗꯥꯏ ꯄꯤꯔꯒꯦ ꯃꯔꯨꯞꯀꯣ ꯑꯗꯨꯗꯤ
ꯍꯣꯏ ꯍꯦ-ꯍ-ꯑ ꯍꯌꯦꯡ ꯂꯩꯍꯦ ꯍꯌꯦꯡ ꯕꯥꯏ ꯕꯥꯏ ꯇꯧꯔꯝꯃꯨ
ꯍꯣꯏ ꯍꯣꯏ ꯇꯧꯔꯝꯒꯦ ꯇꯧꯔꯝꯒꯦ ꯑꯗꯨꯗꯤ ꯃꯔꯨꯞ ꯊꯝꯃꯒꯦ ꯃꯔꯨꯞ ꯄꯣꯊꯥꯔꯕ꯭ꯔꯣ ꯃꯔꯨꯄ ꯍꯣꯏ ꯍꯣꯏ ꯃꯔꯨꯞ ꯍꯣꯏ ꯍꯣꯏ